ꯇꯥꯏꯀꯣ
ꯑꯥ ꯅꯦꯠꯋꯥꯛ ꯃꯥꯡꯕꯩꯔꯣ
ꯈꯪꯗꯦꯀꯣ ꯑꯩꯁꯨ ꯑꯗꯨꯗꯤ ꯑꯩ ꯌꯦꯡꯕꯤꯗ꯭ꯔꯦꯅꯦ ꯑꯩꯁꯨ ꯆꯤꯛꯇꯤ ꯑꯗꯨꯝ ꯌꯥꯏꯌꯦꯗꯥ ꯑꯩꯒꯤ ꯅꯦꯠꯋꯥꯛꯇꯤ ꯑꯗꯨꯝ ꯌꯥꯏꯌꯦ
ꯑꯣꯀꯦ ꯑꯥ ꯑꯗꯨ
ꯑꯣ ꯑꯗꯨ ꯅꯪ ꯅꯈꯣꯏꯗꯤ ꯅꯈꯣꯏꯗꯤ ꯑꯩꯈꯣꯏꯒꯤ ꯑꯥ ꯆꯤꯡꯗꯤ ꯑꯗꯨꯝ ꯑꯌꯥꯝꯕ ꯂꯧꯔꯝꯕ꯭ꯔꯥ
ꯍꯣꯏ
ꯑꯣ ꯑꯗꯨꯅ ꯐꯩꯌꯦꯗ
ꯈꯣꯏꯗꯤ ꯆꯠ ꯆꯥꯕ꯭ꯔꯣ
ꯍꯥ ꯈꯣꯏ ꯍꯥꯏꯕ
ꯍꯣꯏ
ꯈꯣꯏ ꯈꯣꯏ ꯆꯥꯛ ꯆꯕ꯭ꯔꯥ ꯍꯥꯏꯕ
ꯈꯣꯏ ꯆꯥꯕ꯭ꯔꯥ ꯍꯥꯏꯕ
ꯑꯣ ꯈꯣꯏ ꯋꯥꯟꯁ ꯆꯥꯔꯝꯈ꯭ꯔꯦ ꯍꯣꯏ ꯑꯉꯥꯡ ꯑꯣꯏꯕ ꯃꯇꯝꯗꯀꯣ ꯋꯥꯟꯁ ꯆꯥꯔꯝꯃꯦ ꯑꯩꯈꯣꯏ ꯑꯪꯀꯜꯅ ꯑꯥ ꯆꯤꯡꯗꯒꯤ ꯄꯨꯔꯛꯄ ꯍꯥꯏꯕ ꯇꯥꯔꯦ ꯏꯃꯥꯗꯃꯛꯈꯣ
ꯑꯥ
ꯑ ꯑꯗꯨꯝ ꯆꯥꯕꯗꯣ ꯍꯧꯖꯤꯛꯐꯥꯎ ꯑꯗꯨꯝ ꯅꯤꯡꯁꯤꯡꯉꯦ
ꯍꯧꯖꯤꯛꯄꯨꯗꯤ ꯆꯥꯛ ꯆꯥꯎ ꯍꯥꯏꯔꯗꯤ ꯅꯪ ꯆꯥꯒꯤꯔꯣ
ꯑꯁ ꯍꯣꯏꯗ ꯆꯥꯕꯗꯤ ꯄ꯭ꯔꯣꯕ꯭ꯂꯦꯝ ꯂꯩꯇꯦꯗ ꯑꯗꯨꯕꯨꯗꯤ ꯑꯗꯨꯝ ꯆꯥꯕ
ꯑꯦꯂꯇꯔꯖꯤꯛꯇꯤ ꯂꯩꯇꯦꯀꯣ
ꯑꯦꯅꯔꯖꯤ
ꯑꯥ
ꯑꯦꯅꯔꯖꯤꯗꯤ ꯈꯪꯗꯦꯀꯣ ꯑꯣ ꯈꯣꯏ ꯆꯥꯔꯒ ꯑꯦꯅꯔꯖꯤ ꯐꯪꯉꯦ ꯍꯥꯏꯕ꯭ꯔꯥ
ꯑꯥ ꯃꯤ ꯆꯥꯟꯅꯗꯕ ꯌꯥꯝ ꯂꯩꯕꯅꯦ
ꯑꯣ ꯑꯥ ꯑꯩ ꯑ ꯑꯥ ꯑꯗꯨꯒꯨꯝꯕꯗꯤ ꯂꯩꯇꯦ ꯑꯩꯉꯣꯟꯗ ꯑꯦꯂꯔꯖꯤꯒꯨꯝꯕꯗꯤ ꯂꯩꯇꯦ
ꯈꯣꯏ ꯌꯥ ꯑꯗꯨꯝ ꯈꯥ ꯂꯩꯕ
ꯍꯣꯏ ꯃꯤ ꯈꯔꯗꯤ ꯑꯗꯨꯝ ꯂꯩꯌꯦ ꯑ
ꯎꯝ
ꯑꯣꯀꯦ ꯅꯪꯗꯤ ꯑꯦꯂꯔꯖꯤꯒꯨꯝꯕ ꯂꯩꯕ ꯌꯥꯎꯕ꯭ꯔꯥ ꯑꯗꯨꯝ ꯆꯥꯕꯀꯥꯟ ꯆꯥꯕ ꯀꯥꯟꯗ
ꯑ ꯑꯣꯀꯦ ꯅꯥꯄꯤꯑꯃ ꯂꯩ
ꯀꯔꯤ ꯅꯥꯞꯄꯤꯔ
ꯔꯦꯟꯗꯦꯝꯒꯨꯝꯕ
ꯑꯣ ꯑꯣ ꯑꯣ ꯑꯣꯀꯦ ꯑꯣꯀꯦ
ꯑꯗꯨꯀ ꯀꯩ ꯃ ꯍꯣꯏ ꯑꯗꯨꯒ ꯀꯩꯅꯣ ꯁꯤ ꯐꯨꯠꯇꯗꯤ ꯑꯣꯏꯁꯇꯔꯦ
ꯑꯣ ꯑꯗꯨ ꯌꯥꯗꯦ ꯅꯉꯣꯟꯗ
ꯑꯣꯏꯁꯇꯔ ꯑꯩ ꯁꯦꯡꯗꯤ ꯑꯣꯏꯁꯇꯔꯁꯦ ꯅꯍꯥꯟ ꯏꯃꯥꯟꯅꯕꯒꯤꯗ ꯑꯩꯗꯤ ꯊꯔꯣꯏꯗꯤ ꯆꯥꯏꯕꯀꯣ
ꯑꯥ
ꯊꯔꯣꯏ ꯆꯥꯕ ꯀꯥꯟꯗ ꯑꯩꯗꯤ ꯊꯔꯣꯏꯗꯤ ꯑꯗꯨꯝ ꯆꯥꯕꯒꯤ ꯑꯣꯁꯇꯔ ꯆꯥꯔꯁꯨ ꯆꯞ ꯃꯥꯟꯅꯩꯗꯅ ꯌꯥꯝꯌꯥꯝ ꯈꯅꯗꯦꯅ ꯑꯗꯣ ꯑꯩ ꯑꯣꯏꯁ ꯀꯁꯦ ꯈꯥ ꯑꯗꯨꯝ ꯃꯉꯥ ꯆꯥꯕ ꯃꯊꯟꯗ
ꯑ ꯑꯣ ꯑꯣꯀꯦ
ꯑꯗꯒꯤ
ꯑꯗꯨꯗꯤ ꯀꯔꯝꯍꯥꯏꯅ ꯇꯧꯈ꯭ꯔꯦ ꯑꯗꯨꯗꯤ
ꯑꯗꯨꯒꯤ ꯑꯗꯨꯝ ꯇ꯭ꯔꯥꯏ ꯑꯅꯤ ꯑꯍꯨꯝꯔꯛ ꯗꯤꯐ꯭ꯔꯦꯟ ꯑꯣꯀꯦꯖꯟꯗ ꯇ꯭ꯔꯥꯏ ꯇꯧꯈ꯭ꯔꯦ ꯑꯗꯨ ꯍꯣꯏ ꯑꯗꯨꯝ ꯑꯣꯠꯊꯣꯛꯄꯒꯤ ꯆꯥꯟꯁꯁꯦ ꯈꯔ ꯋꯥ ꯑꯗꯨꯒꯤ ꯍꯣꯏ ꯍꯣꯏꯁꯇꯔꯒ ꯑꯍꯣꯏ ꯅꯪꯗꯤ
ꯑꯩꯗꯤ ꯍꯧꯖꯤꯛ ꯑꯣ ꯑꯩꯗꯤꯀꯣ ꯀꯩꯅꯣ ꯑꯦꯂꯔꯖꯤ ꯑꯣꯏꯕꯁꯦ ꯇꯤꯟ ꯐꯤꯁꯇꯣ
ꯑꯥ
ꯇꯤꯟ ꯐꯤꯁ ꯆꯥꯕ ꯌꯥꯗ꯭ꯔꯦ ꯑꯩꯗꯤ
ꯀꯩ ꯀꯔꯤ ꯇꯧꯕꯩ ꯇꯤꯟ ꯄꯁ
ꯈꯪꯗꯦ ꯑꯗꯨ ꯆꯥꯔꯗꯤ ꯍꯦꯛꯇ ꯑꯗꯨꯝ ꯑꯣ ꯊꯣꯛꯄꯀꯣ
ꯇꯤꯟ ꯐꯤꯁ ꯍꯥꯏꯔꯁꯨ ꯃꯈꯜ ꯂꯩꯗꯅ ꯑꯗꯨ ꯂꯣꯏꯅꯃꯛ ꯇꯤꯟꯐꯤꯁ ꯂꯣꯏꯅꯃꯛ
ꯅꯤ ꯑꯦꯅꯤ ꯇꯤꯟ ꯐꯤꯁ ꯃꯣꯏ ꯄꯦꯛꯀꯦꯠ ꯑ ꯄꯦꯛꯀꯦꯠ ꯐꯨꯗ ꯂꯥꯛꯄꯗꯣ ꯄꯦꯛ ꯇꯧꯔꯒ ꯂꯥꯛꯄꯗꯣ ꯑꯗꯨ ꯌꯥꯗ꯭ꯔꯦ ꯑꯗꯨꯒ ꯏꯁꯄꯦꯁꯂꯤ ꯃꯣꯏꯒꯤ ꯇꯤꯟ ꯐꯤꯁ ꯁꯦꯜꯃꯦꯟ ꯀꯔꯤ ꯀꯔꯤ ꯃꯥꯏꯀ꯭ꯔꯣꯒꯨꯝꯕ ꯑꯗꯨꯝ ꯂꯥꯛꯄꯗꯣ
ꯑꯥ
ꯑꯗꯨꯗꯤ ꯑꯩ ꯆꯥꯕ ꯌꯥꯗ꯭ꯔꯦ ꯑꯗꯨ ꯆꯥꯔꯗꯤ ꯑꯗꯨꯝ ꯑꯣꯈ꯭ꯔꯦ ꯑꯩꯗꯤ
ꯁꯤꯁꯦ ꯄꯤꯛꯄꯗꯩꯔꯣ ꯅꯪ ꯑꯗꯨꯝ ꯈꯪꯉꯛꯄ꯭ꯔꯣ ꯑꯣꯔ
ꯑꯩꯁꯦ ꯑꯉꯥꯡꯀꯥꯟꯗꯗꯤ ꯑꯩ ꯅꯤꯡꯁꯤꯡꯗꯦꯀꯣ ꯑꯗꯨꯕꯨ ꯑꯗꯨꯝ ꯑꯥꯐꯇꯔ ꯃꯦꯔꯤꯌꯦꯖꯅꯦꯗ ꯑꯩꯅ ꯈꯪꯉꯛꯄꯁꯦ
ꯑꯣ
ꯑꯥꯞꯇꯔ ꯃꯦꯔꯦꯖ ꯑꯗꯨꯝ ꯈꯛ ꯈꯉꯛꯂꯒ ꯑꯗꯨꯝ ꯊ꯭ꯔꯤ ꯇꯥꯏꯝꯁꯀꯨꯝꯕ ꯑꯩꯅ ꯑꯗꯨꯝ ꯑꯗꯨꯝ ꯌꯦꯡꯕ ꯀꯥꯟꯗ ꯊ꯭ꯔꯤ ꯇꯥꯏꯝꯁ ꯀꯨꯝꯕ ꯆꯥꯕꯗ ꯑꯗꯨꯝ ꯀꯩꯅꯣ ꯇꯧꯋꯦ ꯑꯩꯅ ꯈꯟꯕꯗꯤ ꯐꯥꯔꯁ ꯇꯥꯏꯝ ꯁꯦꯀꯦꯟ ꯇꯥꯏꯝꯗꯤ ꯏꯟꯗꯥꯏꯖꯦꯁꯟꯒꯨꯝꯕ ꯂꯩꯕꯒꯤꯀꯣ ꯑꯗ ꯑꯗꯨ ꯅꯣꯏꯊꯣꯂꯛꯄ ꯑꯣꯏꯔꯝꯒꯅꯤꯅ ꯈꯟꯕ ꯑꯗꯨꯒ ꯑꯗꯨꯝ ꯌꯦꯡꯕꯗ ꯑꯗꯨꯝ ꯀꯩꯅꯣ ꯇ ꯃꯣꯅꯤꯇꯔ ꯇꯧꯕ ꯀꯥꯥꯟꯗꯤ ꯑꯗꯨ ꯑꯣꯏꯅ ꯑꯗꯨꯝ ꯑꯩꯒꯤꯗꯤ ꯑꯦꯂꯔꯖꯤ ꯑꯣꯏꯕ ꯃꯥꯜꯂꯦꯅ ꯈꯟꯕ
ꯅꯪ ꯅꯪꯗꯤ ꯁꯤ ꯐꯨꯗꯀꯨꯝꯕꯗꯤ ꯄꯥꯝꯕ꯭ꯔꯣ
ꯁꯤ ꯐꯨꯗ ꯀꯨꯝꯕꯁꯦ ꯑꯩꯗꯤ ꯄꯥꯛ ꯄꯥꯝꯃꯦ ꯍꯥꯏꯕꯗꯤ ꯂꯩꯇꯦꯗ ꯑꯩꯒꯤ ꯋꯥꯈꯜꯗꯗꯤ ꯑꯣꯛꯇꯣꯄꯁ ꯇ꯭ꯔꯥꯏ ꯇꯧꯁꯦ ꯍꯥꯏꯅ ꯂꯧꯊꯣꯛꯑꯔꯒ ꯑꯩꯗꯤ ꯑꯗꯨꯝ ꯆꯥꯗ꯭ꯔꯒ ꯑꯗꯨꯝ ꯇꯣꯛꯈ꯭ꯔꯦꯗ ꯑꯗꯨꯒ ꯑꯇꯩ ꯁꯤ ꯐꯨꯗ
ꯇꯣꯄꯁ ꯀꯃꯥꯏꯅ ꯄ꯭ꯔꯤꯄꯦꯔꯦꯁꯟ ꯇꯧꯒꯦ ꯅꯣꯏꯗꯤ
ꯑꯗ ꯑꯩꯅ ꯇꯧꯕ ꯅꯠꯇꯦ ꯑꯩꯈꯣꯏ ꯔꯦꯁꯇꯨꯔꯥꯟꯗ ꯆꯠꯂꯒ ꯀꯣ
ꯑ
ꯑꯗꯨꯝ ꯇ꯭ꯔꯥꯏ ꯇꯧꯁꯤꯔꯥ ꯑꯗꯨꯝ ꯑꯣꯇꯣꯞꯄꯁ ꯆꯥꯅꯕꯗꯣ ꯑꯩꯗꯤ ꯆꯥꯅꯤꯡꯗꯕꯅꯤ ꯑꯗꯨ ꯑꯗꯝ ꯑꯩ ꯏꯆꯥ ꯅꯨꯄꯥꯅ ꯆꯥꯅꯤꯡꯉꯦ ꯍꯥꯏꯅ ꯇꯧꯔꯒ ꯑꯣꯔꯗꯔ ꯇꯧꯔ ꯑꯗꯨꯝ ꯆꯥꯗ꯭ꯔꯦꯗ ꯑꯩꯈꯣꯏꯗꯤ ꯅꯪ ꯆꯥꯈ꯭ꯔꯕ꯭ꯔꯣ ꯑꯣꯛꯇꯣꯄꯕꯁ
ꯍꯣꯏꯣꯏ ꯆꯥꯈ꯭ꯔꯦ ꯁꯀ꯭ꯋꯤꯠ ꯑꯗꯨ ꯑꯗꯨꯝ ꯍꯥꯎꯋꯦ ꯍꯣꯏ
ꯑꯣ ꯑꯣꯀꯦ
ꯄ꯭ꯔꯤꯄꯦꯔꯦꯁꯟ ꯃꯇꯨꯡ ꯏꯟꯅꯁꯨ ꯁ꯭ꯔꯤꯝꯒꯨꯝꯕ ꯑꯣꯔ ꯄ꯭ꯔꯣꯟꯁꯀꯨꯟ
ꯑꯣꯀꯦ ꯑꯣꯀꯦ
ꯄ꯭ꯔꯣꯟꯁꯦ ꯍꯣꯏ ꯃꯃꯜ ꯇꯥꯡꯉꯤ ꯀꯦꯖꯤ ꯑꯃꯗ ꯑꯩꯠ ꯍꯟꯗ꯭ꯔꯦꯗ ꯃꯥꯜꯂꯦ ꯍꯣꯏ
ꯑꯣ ꯆꯥꯎꯕ ꯍꯣꯏꯗꯀꯣ ꯑꯣꯀꯦ
ꯑꯗꯣ ꯐ꯭ꯔꯥꯏꯒꯨꯝꯕ ꯇꯧꯔꯒ ꯇ꯭ꯔꯤꯄꯔꯦ ꯇꯧꯕ
ꯑꯣ ꯑꯩꯗꯤ ꯁꯤ ꯐꯨꯗꯀꯨꯝꯕꯁꯦ ꯌꯥꯝꯅ ꯆꯥꯔꯛꯇꯦ ꯑꯗꯨꯝ ꯁꯥꯎꯠ ꯇ ꯂꯩꯕ ꯃꯇꯝꯗꯗꯤ ꯑꯗꯨꯝ ꯈꯔꯗꯤ ꯆꯥꯔꯁꯨ ꯌꯥꯝ ꯆꯥꯔꯛꯇꯕ ꯃꯥꯜꯂꯦꯗ ꯑꯩꯅ ꯈꯟꯕꯗ ꯑꯗꯣ ꯑꯗꯨꯝ ꯐꯖꯅ ꯃꯥꯒꯤ ꯇꯦꯁꯁꯨ ꯐꯖꯅ ꯑꯗꯨꯝ ꯈꯪꯗꯕꯒꯤ ꯀ꯭ꯔꯦꯚꯤꯡꯒꯨꯝꯕꯁꯨ ꯂꯩꯇꯦ ꯆꯥꯅꯤꯡꯉꯦ ꯍꯥꯏꯅ ꯀꯣ ꯑꯣ ꯑꯗꯨꯕꯨ ꯑꯗꯨꯝ ꯇ꯭ꯔꯥꯏꯗꯤ ꯑꯃꯨꯛꯀ ꯇꯧꯁꯦ ꯍꯥꯏꯗꯤ ꯑꯗꯨꯝ ꯇꯧꯗꯤ ꯇꯧꯅꯤꯡꯉꯦ ꯄ꯭ꯔꯥꯎꯟꯁꯀꯨꯝꯕꯗꯤꯀꯣ ꯆꯥꯕꯗ ꯗꯨꯝ
ꯑꯗꯨꯝ ꯑꯣꯀꯦ ꯂꯥꯁ ꯍꯧꯖꯤꯛꯀꯤꯗꯨ ꯂꯣꯏ ꯂꯣꯏꯈ꯭ꯔꯕꯣ ꯃꯔꯤ ꯁꯨꯔꯦꯀꯣ
ꯑ ꯇꯠꯁ ꯗꯦꯟ ꯇꯦꯁ ꯑꯥꯏꯁ ꯑꯗꯨꯒ ꯁ꯭ꯃꯦꯜ ꯀꯣ ꯃꯔꯤꯗꯤ ꯃꯔꯤꯗꯤ ꯁꯨꯈ꯭ꯔꯦꯅ
ꯑꯗꯨꯗꯣ ꯂꯥꯁꯇꯤ ꯀꯩꯅꯣ ꯂꯥꯁ ꯂꯥꯁ ꯑ ꯑꯥ ꯑꯦꯌꯔꯁ ꯀꯝꯕ ꯀꯔꯝꯕ ꯃꯅꯥ ꯃꯈꯣꯟꯅ ꯈ꯭ꯋꯥꯏ ꯅꯨꯡꯁꯤꯔꯦ ꯅꯪꯒꯤꯗꯃꯛꯇꯤ
ꯀꯣ ꯑꯗꯨꯝ ꯏꯁꯩꯒꯨꯝꯕ ꯇꯥꯅꯤꯡꯉꯦꯀꯣ
ꯑꯥ
ꯑꯁ ꯑꯩꯒꯨꯝꯕ ꯑꯗꯨꯝ ꯇꯥꯅꯤꯡꯉꯦ ꯑꯗꯨꯒ ꯎꯝ ꯔꯠ ꯌꯦꯟ ꯌꯦꯟ ꯎ ꯎꯆꯦ ꯈꯥꯏ ꯁꯦꯀꯣ ꯍꯗꯤ ꯌꯥꯗ꯭ꯔꯦꯒ ꯎ ꯎꯆꯦꯛ ꯎ ꯎꯆꯦꯛ ꯀ ꯃ ꯈꯣꯟ ꯑꯌꯨꯛ ꯉꯟꯇꯥꯗ ꯑꯗꯨꯝ ꯀꯩꯅꯣ ꯆꯔꯄꯤꯡ ꯇꯧꯕꯗꯣꯀꯣ ꯃꯈꯣꯟ ꯇꯥꯕꯗꯣ ꯑꯗꯨꯗꯣ ꯑꯗꯨꯝ ꯌꯥꯝ ꯅꯨꯡꯉꯥꯏꯌꯦꯦ ꯑꯗꯨꯒ ꯑꯗꯨꯝ ꯃ꯭ꯌꯨꯖꯤꯛꯀꯨꯝꯕ ꯈꯔ ꯑꯗꯨꯝ ꯎ ꯃꯨꯠꯀꯤ ꯃꯇꯨꯡ ꯏꯟꯅ ꯏꯟꯅꯀꯣ ꯎꯝ ꯅꯪꯗꯤꯦ
ꯑꯩꯗꯤꯨ ꯍꯣꯏ ꯀ꯭ꯂꯥꯁꯤꯀꯦꯜ ꯃ꯭ꯌꯨꯖꯤꯛꯀꯨꯝꯕꯀꯣ ꯄꯤꯌꯥꯅꯣꯒꯨꯝꯕ ꯑꯗꯨꯝ
ꯑꯣꯀꯦ ꯑꯣꯀꯦ ꯑꯣ ꯑꯗꯨ ꯅꯪ ꯀꯩꯅꯣꯗꯤ ꯏꯟꯁꯇ꯭ꯔꯨꯃꯦꯟ ꯑꯅꯤ ꯄꯥꯏꯕ ꯍꯩꯕ꯭ꯔꯥ
ꯑꯥ ꯄꯤꯌꯥꯅꯣ ꯑꯗ ꯄꯥꯏꯗꯕꯗꯤ ꯇꯨꯈ꯭ꯔꯦ ꯑꯩ ꯄꯤꯌꯥꯅ ꯁꯣꯏ ꯍꯧꯕꯕꯤꯒꯦ ꯎꯝ
ꯎ ꯑꯣ ꯅꯪ ꯆꯍꯤ ꯀꯌꯥꯗꯩ ꯄꯤꯌꯥꯅꯣꯁꯦ ꯄꯥꯏꯕ ꯍꯩꯕ꯭ꯔꯥ
ꯑ ꯇ꯭ꯋꯦꯟꯇꯤ ꯇꯨ
ꯑꯣ ꯑꯣꯀꯦ ꯑꯣꯀꯦ ꯑꯣꯀꯦ ꯈꯩꯅꯦ ꯐꯦꯅꯣ ꯂꯨꯗꯤ ꯂꯨꯔꯝꯒꯅꯤꯅꯦ ꯀꯤꯁ ꯌꯥꯝꯗ꯭ꯔꯣ ꯐꯤꯌꯥꯅꯣꯁꯤꯗꯤ
ꯀ ꯀꯃꯦ ꯍ
ꯑꯣ
ꯑꯣꯖꯥ ꯑꯃꯅ ꯇꯥꯍꯟꯂ ꯑ
ꯑꯣ ꯑꯣꯀꯦ ꯑꯗꯨꯗꯤ ꯅꯪ ꯏꯟꯁꯇ꯭ꯔꯨꯃꯦꯟ ꯑꯣ ꯀꯩꯅꯣꯗꯨꯗꯤ ꯄꯤꯌꯥꯅꯣꯅ ꯈ꯭ꯋꯥꯏꯗꯒꯤꯩ ꯄꯥꯝꯂꯝꯝꯕꯅꯤꯅꯦ ꯑꯗꯨꯗꯤꯀꯣ
ꯎꯝ ꯄꯤꯌꯥꯅꯣ ꯑꯗꯨꯝ ꯑꯩ ꯄꯤꯌꯥꯅꯣ ꯍꯥꯏꯅꯁꯨꯉ ꯀꯦꯗꯤ ꯃ꯭ꯌꯨꯖꯤꯛ ꯀꯣ
ꯎꯝ
ꯇ꯭ꯌꯟ ꯇ꯭ꯌꯟ ꯐꯖꯅ ꯑ ꯍꯣꯏ ꯇ꯭ꯌꯟ ꯐꯖꯅ ꯆꯠꯂꯗꯤ ꯑꯗꯨꯝ ꯐꯖꯩ
ꯑ ꯑꯣꯀꯦ ꯎꯝ ꯅꯣꯡꯃꯗ ꯎꯝ ꯇꯥꯕ ꯎ ꯅꯪꯅ ꯄ꯭ꯂꯦ ꯇꯧꯕ ꯇꯥꯕ ꯐꯪꯕ ꯃꯇꯝ ꯂꯩꯔꯗꯤ ꯑꯗꯨꯝ ꯅꯨꯡꯉꯥꯏꯒꯅꯤ ꯅꯣꯡꯃ ꯀꯣ ꯅꯪꯅ ꯄ꯭ꯂꯦ ꯇꯧꯕꯥ ꯇꯥꯅꯤꯡꯉꯦ
ꯅꯪ ꯅꯪ ꯅꯪꯒꯤꯗꯃꯛꯇꯤ ꯀꯃꯥꯏꯅ ꯈꯟꯒꯦ ꯐꯣꯔ ꯑꯦꯛꯖꯥꯝꯄꯜ ꯑꯩꯒꯤꯗꯃꯛꯇꯤ ꯄꯨꯟꯁꯤꯜꯂ ꯍꯤꯡꯕ ꯀꯥꯟꯗ ꯁꯤ ꯃꯉꯥꯁꯦ ꯁꯤ ꯂꯣꯏ ꯈ꯭ꯋꯥꯏ ꯄꯥꯝꯕꯁꯦ ꯑꯣꯏ ꯑꯣꯏꯍꯧꯕꯁꯦ
ꯎꯝ
ꯁꯤꯗ꯭ꯔꯤꯉꯩꯗꯀꯣ ꯃꯉꯥꯁꯦ ꯍꯣꯏ ꯈ꯭ꯋꯥꯏ ꯄꯥꯝꯕꯁꯦ ꯈꯪꯍꯧꯕ ꯐꯩ ꯍꯥꯏꯅ ꯈꯜꯂꯤ
ꯑꯥ ꯍꯣꯏ ꯍꯣꯏ ꯆꯃꯦ ꯑ ꯑꯩꯁꯦ ꯑꯗꯨꯒꯨꯝꯕꯁꯦ ꯍꯥꯟꯅ ꯀꯔꯤꯁꯨ ꯈꯜꯂꯝꯗꯦ ꯑꯗꯨ ꯅꯪꯅ ꯉꯁꯤ ꯍꯥꯏꯕꯗꯨꯗ ꯍꯣꯏ ꯆꯨꯝꯃꯦ ꯑꯗꯨꯃꯥꯏꯅ ꯑꯁꯤ ꯂꯣꯏꯅ ꯁꯦꯟꯁ ꯑꯣꯔꯒꯦꯟ ꯍꯥꯏꯒꯗ꯭ꯔꯥ ꯑꯩꯈꯣꯏꯒꯤꯀꯣ
ꯑꯥ ꯑꯗꯨꯝ ꯑꯗꯨꯝ ꯀꯩ ꯍꯥꯏꯁꯤꯔꯥ ꯈꯟꯕ ꯑꯗꯨꯝ ꯈꯟꯕꯤꯕꯗꯨꯣ ꯐꯩꯌꯦꯅ ꯈꯜꯂꯦ ꯑꯩ ꯋꯥꯈꯟꯗꯀꯣ ꯍꯟꯗꯪ ꯅꯪꯁꯦ ꯑꯁꯤ ꯇꯣꯄꯤꯛ ꯄꯨꯈꯠꯄꯒꯤ ꯑ ꯀꯩꯅꯣ ꯇꯧꯕ ꯋꯥꯅꯦ ꯈꯟꯗꯣꯛꯄ ꯋꯥꯅꯦ ꯑꯗꯔꯋꯥꯏꯁ ꯑꯗꯨꯃꯥꯏꯅ ꯀꯔꯤꯁꯨ ꯈꯜꯂꯝꯗꯦ ꯑꯩꯒꯤ ꯇꯦꯁ ꯈꯪꯗ꯭ꯔꯒ ꯑꯥꯏꯁꯇ ꯄ꯭ꯂꯤꯖꯤꯡ ꯑꯣꯏꯕ ꯀꯣ ꯌꯦꯡꯕ ꯅꯨꯡꯉꯥꯏꯕ ꯑꯗꯨꯒꯨꯝꯕ ꯀꯔꯤꯁꯨ ꯍꯥꯟꯅ ꯈꯜꯂꯝꯗꯦꯕ ꯑꯗꯨ ꯅꯪꯅ ꯑꯁꯤ ꯑꯗꯨꯝ ꯇꯣꯄꯤꯛꯁꯦ ꯄꯨꯈꯠꯄꯒꯤ ꯑꯗꯨꯝ ꯈꯟꯕꯁꯨ ꯐꯩꯌꯦ
ꯂꯥꯁꯇꯗꯤ ꯍꯣꯏ ꯁꯤ ꯃꯉꯥꯁꯦ ꯍꯣꯏ
ꯎꯝ
ꯥꯏꯚ ꯐꯥꯏꯚ ꯆꯦꯟꯁ ꯑꯣꯔꯒꯥꯟ ꯍꯥꯏꯅ ꯍꯥꯏꯗꯅ
ꯍꯣꯏ ꯍꯣꯏ
ꯁꯤ ꯁꯤ ꯑꯥ ꯍꯣꯏ ꯑꯩꯈꯣꯏ ꯐꯖ ꯂꯣꯏ ꯗꯕꯤꯗ ꯁꯤꯈ꯭ꯔꯕꯗꯨꯗꯤ ꯈꯪꯗ꯭ꯔꯦ
ꯑꯗꯨ ꯅꯪ ꯅꯪꯗꯤ ꯄꯨꯟꯁꯤꯁꯦ ꯂꯣꯏꯗ꯭ꯔꯤꯉꯩꯗ ꯅꯪꯅ ꯅꯪꯅ ꯈ꯭ꯋꯥꯏꯗꯒꯤ ꯇꯧꯅꯤꯡꯕꯁꯦ ꯀꯔꯤꯔꯥ ꯅꯪ ꯄꯨꯟꯁꯤ ꯂꯣꯏꯗ꯭ꯔꯤꯉꯩꯗ
ꯑꯁ ꯈꯪ ꯑꯁ ꯑꯗꯣ ꯄꯨꯟꯁꯤ ꯂꯣꯏꯗ꯭ꯔꯤꯉꯩꯗ ꯎꯝ ꯇꯧꯕ ꯉꯝꯒꯤꯔꯣ ꯉꯝꯃꯣꯏ ꯈꯔ ꯂꯥꯞꯄꯕꯨꯗꯤ ꯂꯥꯞꯄꯅꯤ
ꯎꯝ ꯑꯗꯨ ꯀꯔꯤꯔꯥ ꯑꯗꯨ ꯅꯪꯅ ꯇꯧꯅꯤꯡꯕꯁꯦ
ꯑꯦꯁꯇꯔ
ꯍꯥꯥ
ꯁꯇꯥꯔ
ꯁꯇꯥꯔ
ꯌꯥ
ꯅꯪ ꯏꯁ꯭ꯇꯥꯔ ꯑꯣꯏꯅꯤꯡꯕ꯭ꯔꯣ ꯍꯥꯏꯕ
ꯅꯣꯅꯣꯅꯣ ꯅꯣ ꯏꯁ꯭ꯇꯥꯔ ꯅꯠꯇꯦ ꯑꯩ ꯐꯣꯔ ꯑꯦꯛꯖꯥꯝꯄꯜ ꯃꯅꯤꯄꯨꯔꯗ ꯄꯣꯛ ꯔꯣ ꯀꯪꯗ꯭ꯔꯦ ꯑꯗꯨꯁꯦ ꯃꯅꯤꯄꯨꯔꯗ ꯄꯣꯛꯄ ꯏꯔꯦ ꯈꯪꯗꯦ ꯑꯗꯨꯁꯨ ꯐꯣꯔ ꯑꯦꯛꯖꯥꯝꯄꯜ ꯑꯦꯁꯇ꯭ꯔꯣꯅꯠꯁ ꯀꯨꯝꯕꯁꯤꯀꯣ
ꯑꯥ ꯑꯥ
ꯆꯥꯒꯨꯝꯕ ꯎꯍꯧꯕ ꯑꯑꯥ ꯖꯁ ꯑ ꯋꯤꯜꯁꯦ ꯄ꯭ꯔꯤꯊꯤꯕꯤꯗꯒꯤ ꯅꯠ ꯇꯩꯕꯤꯗ ꯑꯑꯥ ꯏꯁꯄꯦꯁꯇꯒꯤ ꯌꯦꯡꯕꯗꯣꯀꯣ ꯏꯁꯇꯥꯔꯒꯨꯝꯕꯗꯣ ꯃꯤꯜꯀꯤ ꯋꯦ ꯀꯃꯥꯏꯅ ꯇꯧꯕ꯭ꯔꯥ ꯑꯗꯨꯒꯨꯝꯕꯗꯣ ꯍꯥꯏꯐꯦꯠ
ꯑꯣ ꯑꯣꯀꯦ ꯑꯣꯀꯦ ꯌꯥꯏꯅꯦ ꯑꯗꯨꯁꯨ
ꯅꯪ ꯅꯪ ꯀꯣꯏꯁꯟꯗꯨ ꯑꯃꯨꯛ ꯍꯥꯏꯔꯨꯎꯅꯦ ꯍꯧꯖꯤꯛꯗꯣ
ꯍꯥꯏꯕꯗꯤꯀꯣ ꯅꯪ ꯁꯤꯗ꯭ꯔꯤꯉꯩꯗ ꯈ꯭ꯋꯥꯏꯗꯒꯤ ꯅꯪꯅ ꯇꯧꯅꯤꯡꯕ ꯊꯕꯛꯇꯣ ꯀꯔꯤꯔꯥ ꯑꯣꯔ ꯅꯪꯅ ꯌꯦꯡꯅꯤꯡꯕ ꯇꯧꯅꯤꯡꯕ ꯑꯗꯨꯒꯨꯝꯕ ꯊꯕꯛ ꯑꯣꯔ ꯀꯔꯤꯔꯥ ꯑꯗꯨꯒꯨꯝꯕꯗꯣ ꯀꯔꯤꯔꯥ ꯍꯥꯏꯕꯅꯤꯗ ꯕꯛꯀꯦꯠ ꯂꯤꯁꯀꯨꯝꯕ ꯍꯥꯏꯔꯁꯤꯅꯦꯀꯣ ꯑꯗꯨꯒꯨꯝꯕꯅꯦꯗ
ꯑꯩ ꯕꯀꯦꯜꯂꯤꯁꯗꯗꯤ ꯐꯥꯔꯁꯇ ꯁꯥꯏꯠ ꯀꯣꯏꯁ ꯍꯥꯏꯇꯥꯔꯦ ꯑꯩ ꯑꯩꯈꯣꯏ ꯑꯩꯈꯣꯏ ꯏꯁꯥꯒꯤꯗꯃꯛ ꯃꯉꯥ ꯍꯧꯖꯤꯛꯀꯤ ꯃꯉꯥꯗꯨꯀꯣ
ꯎꯝ
ꯑꯗꯨ ꯂꯣꯏ ꯂꯣꯏꯁꯤꯜꯂꯅꯤ ꯑ ꯂꯣꯏ ꯂꯣꯏꯕꯨꯕꯨꯗꯤ ꯂꯣꯏꯈ꯭ꯔꯦ ꯑꯩ ꯑꯗꯨꯏꯗꯨꯗꯤ ꯍꯧꯖꯤꯛꯇꯤ ꯑꯗꯨꯗꯨꯅꯤ ꯍꯧꯖꯤꯛ ꯑꯝ ꯍꯣꯏ ꯏꯁꯇꯥꯔꯗꯨꯗꯤ ꯂꯣꯏꯕ ꯉꯝꯒꯦꯔꯣ ꯈꯪꯗꯦ
ꯑꯥ
ꯍꯣꯏ ꯑꯗꯨꯁꯨ ꯃꯉꯥꯗꯨꯗꯤ ꯂꯣꯏꯈ꯭ꯔꯦ ꯅꯪꯗꯤ
ꯥ ꯍꯣꯏ ꯑꯩꯒꯤꯁꯨ ꯑꯗꯨꯝ ꯃꯉꯥꯗꯨꯗꯤ ꯑꯗꯨꯝ ꯂꯣꯏꯈ꯭ꯔꯦ ꯑꯗꯨꯝ ꯍꯥꯏꯁꯨ ꯍꯥꯏꯕꯤꯈ꯭ꯔꯦꯅꯀꯣ ꯃꯉꯥꯗꯨꯗꯤ ꯂꯣꯏꯈ꯭ꯔꯦ ꯑꯩꯁꯨ
ꯑꯗꯨ ꯅꯪ ꯈ꯭ꯋꯥꯏ ꯅꯪꯅ ꯈ꯭ꯋꯥꯏ ꯄꯥꯝ ꯄꯥꯝ ꯄꯥꯝꯁꯤ ꯇꯧ ꯎ ꯇꯧꯈꯔꯕ ꯅꯪ ꯑꯦꯝ ꯑꯦꯝ ꯕꯤꯁꯟꯒꯨꯝꯕꯗꯤ ꯀꯃꯥꯏꯅ ꯇꯧꯒꯦ
ꯑꯩꯅ ꯍꯧꯖꯤꯛꯁꯦꯀꯣ ꯑꯩ ꯑꯩꯒꯤ ꯑꯦꯝꯕꯤꯁꯟꯁꯦ ꯂꯣꯏꯅ ꯀꯩꯅꯣ ꯇꯧꯈ꯭ꯔꯦꯗ ꯀ꯭ꯔꯝꯕꯜ ꯗꯥꯎꯟ ꯇꯧꯔꯈ꯭ꯔꯕꯅꯤ ꯑꯩꯒꯤ ꯑꯦꯝꯕꯤꯁꯟꯁꯦ ꯑꯗꯨꯕꯨ ꯍꯧꯖꯤꯛ ꯍꯧꯖꯤꯛ ꯑꯩꯒꯤ ꯑꯩꯒꯤ ꯏꯁꯇꯦꯟ ꯑꯩꯒꯤ ꯁꯤꯆꯨꯋꯦꯁꯟ ꯆꯤꯡꯒꯤ ꯃꯇꯨꯡ ꯏꯟꯅ